ꯇꯥꯕ꯭ꯔꯣ
ꯍꯜꯂꯣ
ꯑꯧ
ꯇꯥꯔꯕꯣ ꯑꯣ ꯇꯥꯔꯦ ꯇꯥꯔꯦ
ꯀꯩꯅꯣ ꯅꯣꯛꯏꯗꯨꯅ ꯀꯩꯒꯤꯅꯣ ꯅꯣꯛꯏꯗꯨꯅ
ꯀꯩꯁꯨ ꯇꯧꯗꯦ ꯀꯩꯗꯧꯔꯤꯅꯣ
ꯇꯨꯝꯃꯝꯕꯅꯤꯗ ꯇꯨꯝꯕ ꯍꯧꯒꯠꯇꯉꯥꯏꯔꯤꯗ
ꯑꯁ
ꯉꯁꯥꯏ ꯆꯥꯛ ꯇꯣꯛꯑꯒ ꯇꯨꯝꯅꯤꯡꯉꯦꯅ ꯇꯨꯝꯕꯅꯤ ꯉꯔꯥꯡ ꯉꯔꯥꯡ ꯑꯍꯤꯡ ꯇꯨꯝꯗꯕ ꯕꯣꯜ ꯌꯦꯡꯕ ꯑꯗꯨꯒꯤ
ꯑꯣ ꯑꯣ ꯑꯣ ꯌꯥꯝ ꯅꯨꯡꯉꯥꯏꯌꯦꯅꯦ
ꯑꯁ ꯅꯨꯡꯉꯥꯏꯇꯗꯤ ꯀꯩꯅꯣꯅꯦ
ꯎꯝ
ꯀꯩꯗꯧꯏꯅꯣ ꯅꯪꯗꯤ
ꯐꯝꯃꯦ
ꯀꯩ ꯏꯟꯖꯥꯡ ꯆꯥꯒꯦ
ꯆꯥꯛ ꯆꯥꯗ꯭ꯔꯤ ꯀꯩꯅꯣ ꯎꯝ ꯊꯦꯡꯉꯦ ꯆꯥꯅꯤꯡꯗꯕ
ꯀꯩꯒꯤꯅꯣꯍꯦ ꯅꯣꯏ ꯆꯥꯛ ꯉꯟꯅ ꯉꯟꯅ ꯑꯗꯨꯝ ꯆꯥꯗꯥꯏꯅꯦ ꯑꯗꯨꯝ
ꯎ ꯈꯪꯗꯦ ꯉꯁꯤ ꯆꯥꯛ ꯆꯥꯅꯤꯡꯗꯦ
ꯀꯩ ꯆꯥꯁꯟꯒꯦ ꯑꯌꯨꯛꯇ
ꯄꯨꯔꯤ ꯆꯥꯏꯌꯦ ꯇꯟ
ꯄꯨꯔꯤ ꯀꯌꯥ ꯆꯥꯏꯕ
ꯇꯟ ꯑꯅꯤ ꯆꯥ ꯑꯃ ꯊꯛꯄ ꯑꯗꯨꯒꯤ
ꯏꯁ ꯑꯗꯨ ꯈꯤꯇꯪ ꯆꯥꯕꯗꯨꯕꯨ ꯀꯩꯅꯣ ꯌꯥꯝ ꯆꯥꯕꯁꯨ ꯅꯠꯇꯦ
ꯐꯤꯒꯔ ꯁꯦꯝꯕꯅꯤ
ꯃꯣꯗꯦꯂꯔ ꯑꯣꯏꯒꯦ ꯍꯥꯏꯔꯣ ꯃꯣꯗꯦꯂꯔ ꯑꯣꯏꯒꯦ ꯍꯥꯏꯔꯣ
ꯍꯣꯏ ꯃꯤꯁ ꯊꯣꯛꯀꯦ ꯇꯧꯕꯅꯦ
ꯐꯤꯒꯔ ꯁꯦꯝꯕꯗ ꯃꯌꯥꯡ ꯈꯔꯛ ꯈꯔ ꯀꯡꯖꯟꯗꯅ ꯅꯥꯅꯤ ꯍꯣꯁꯄꯤꯇꯥꯜ ꯌꯧꯅꯅꯤꯀꯣ
ꯐꯤꯒꯔ ꯁꯦꯝꯃꯁꯨ ꯆꯔꯥ ꯍꯦꯟꯕꯗꯤ ꯐꯠꯇꯦꯍꯦ
ꯍꯣꯏ ꯑꯣꯛꯁꯥ ꯊꯣꯡꯉꯦ
ꯎꯝ ꯍꯥꯎꯔꯅꯤ ꯑꯗꯨꯗꯤ
ꯑꯣꯛꯁꯥꯒ ꯀꯩꯅꯣꯗꯣ ꯎꯝ ꯎꯁꯣꯏꯗꯣ
ꯎꯝ
ꯑꯗꯨ ꯊꯣꯡꯉꯦ ꯑꯗꯨꯒ ꯈꯣꯡꯗ꯭ꯔꯨꯝ ꯍꯥꯏꯕ꯭ꯔꯥ ꯑꯗꯣ ꯆꯝꯐꯨꯠ ꯑꯃ ꯇꯧꯋꯦ
ꯎꯝ ꯍꯥꯎꯔꯅꯤ ꯑꯗꯨꯗꯤ ꯐꯖꯅ ꯅꯣꯏꯗꯨꯗꯤ
ꯎꯝ
ꯀꯅꯥꯅ ꯊꯣꯡꯉꯤꯕ
ꯑꯩꯒꯤ ꯏꯌꯥꯝꯕꯅ ꯊꫭꯡꯉꯦ
ꯎꯝ ꯅꯪꯗꯤ ꯊꯣꯡꯕ ꯍꯩꯇ꯭ꯔꯣ
ꯍꯩꯌꯦ ꯑꯩꯅ ꯆꯝꯐꯨꯠꯀ ꯀꯔꯤ ꯀꯔꯤꯅꯣ ꯆꯥꯛ ꯊꯣꯡꯉꯦ ꯃꯥꯅ ꯁꯥꯗꯣ ꯊꯣꯡꯉꯦ
ꯅꯣꯏ ꯅꯆꯤꯟ ꯏꯅꯥꯎꯗꯤ ꯀꯌꯥ ꯁꯨꯒꯦ
ꯑꯍꯨꯝ ꯏꯌꯥꯝꯕ ꯑꯃ ꯏꯆꯦ ꯑꯃ ꯑꯩ
ꯅꯪꯅ ꯑꯇꯣꯝꯕ ꯑꯩꯈꯣꯏ ꯑꯅꯤ ꯑꯩ ꯑꯩꯒ ꯏꯅꯥꯎꯄꯥꯝꯃꯒ
ꯑꯌꯥ ꯅꯨꯄꯤ ꯂꯩꯇꯦ
ꯅꯨꯄꯤ ꯌꯥꯎꯗꯦ
ꯑꯩꯌꯥ ꯌꯥꯔꯦ ꯅꯪ ꯅꯨꯄꯤ ꯊꯤꯈ꯭ꯔꯣ ꯑꯁ ꯅꯪꯒꯤ ꯅꯃꯥꯗꯣ ꯌꯥꯝ ꯋꯥꯔꯝꯒꯅꯤꯅꯦ
ꯑꯦꯁ ꯀꯩꯗꯧ ꯋꯥꯗꯣꯏꯅꯣ ꯑꯩꯈꯣꯏ ꯂꯩꯁꯤꯗꯤ ꯑꯩꯈꯣꯏꯅ ꯇꯧꯏ ꯀꯩꯅꯣ ꯑꯗꯨꯝ
ꯑꯦ ꯑꯗꯨ ꯑꯣꯏꯔꯁꯨ ꯅꯨꯄꯤ ꯂꯩꯔꯗꯤ ꯈꯔ ꯐꯅ ꯅꯨꯄꯥꯅ ꯇꯧꯕ ꯊꯕꯛꯀ ꯅꯨꯄꯤꯅ ꯇꯧꯕꯁꯦ ꯌꯥꯝ ꯈꯦꯠ ꯅꯥꯕꯅꯦ
ꯈꯦꯠꯅꯕꯗꯤ ꯈꯦꯠꯅꯩꯗ ꯑꯗꯨꯑꯣꯏꯁꯨ ꯑꯩꯈꯣꯏꯁꯨ ꯑꯗꯨꯝ ꯑꯉꯝꯕ ꯃꯇꯦꯡ ꯄꯥꯡꯉꯤꯁꯤꯗꯤ ꯑꯩꯈꯣꯏꯁꯨ ꯆꯥꯛ ꯊꯣꯡꯉꯤ ꯐꯤ ꯁꯨꯏ ꯑꯩꯈꯣꯏꯁꯨ ꯇꯧꯖꯩ ꯀꯩꯅꯣ ꯂꯣꯏꯅ
ꯑꯗꯨ ꯅꯨꯡꯇꯤꯒꯤ ꯇꯧꯔꯝꯃꯣꯏꯅꯦ ꯅꯣꯏꯗꯤ
ꯅꯨꯡꯇꯤꯒꯩꯁꯦ ꯑꯌꯨꯛꯇꯤ ꯇꯧꯋꯦ ꯑꯅꯝꯕꯅ ꯑꯗꯨꯝ ꯑꯩꯈꯣꯏꯅ ꯑꯩꯈꯣꯏ ꯃꯃꯥꯍꯣꯏ ꯊꯕꯛ ꯆꯠꯂꯦꯕ ꯑꯗꯨꯅ ꯑꯌꯨꯛꯇꯤ ꯑꯩꯈꯣꯏꯅ ꯑꯗꯨꯝ ꯇꯧꯕ ꯌꯥꯎꯋꯦ ꯑꯌꯥꯝꯕ ꯃꯇꯝꯗ
ꯌꯥꯝ ꯐꯩ ꯑꯗꯨ ꯑꯣꯏꯔꯗꯤ ꯅꯪꯒꯤ ꯅꯨꯄꯤꯁꯦ ꯃꯔꯥꯏꯕꯥꯛ ꯌꯥꯝ ꯐꯒꯅꯤ
ꯋꯥꯔꯤꯁꯦ
ꯀꯩ ꯅꯪ ꯆꯥꯛ ꯄꯨꯡ ꯀꯌꯥꯗ ꯆꯥꯗꯣꯏꯅꯣ ꯑꯗꯨꯗꯤ
ꯈꯪꯗꯦ ꯉꯥꯛꯇꯪ ꯂꯩꯔꯒ ꯆꯥꯔꯦ ꯆꯥꯔꯅꯤ
ꯎꯝ ꯀꯩꯀꯩ ꯇꯧꯔꯤꯒꯦ ꯅꯪꯗꯦ
ꯑꯩꯇꯤ ꯀ꯭ꯔꯤꯁꯨ ꯇꯧꯗꯦ ꯅꯪꯗꯤ
ꯑꯩꯁꯨ ꯀꯩꯝ ꯇꯧꯗꯦ ꯕꯣꯜ ꯁꯥꯟꯅꯔꯤꯗꯣ
ꯑꯣ ꯌꯥꯝ ꯐꯩꯅ ꯌꯥꯝ ꯍꯩꯒꯗꯕ ꯃꯥꯜꯂꯦꯕ
ꯑꯩꯁ ꯅꯪꯅꯦ ꯍꯥꯏꯖꯤꯜꯂꯛꯑꯗꯤ ꯑꯗꯨꯃꯥꯏꯒ ꯍꯥꯏꯖꯤꯜꯂꯛꯄꯁꯤ ꯇꯜꯂꯤ
ꯑꯁꯦꯡꯕꯅꯦ
ꯍꯣꯏ ꯍꯣꯏ ꯅꯣꯛꯅꯤꯡꯉꯤꯗ ꯑꯁ ꯅꯣꯡꯃꯪꯉꯝꯕꯅꯦ ꯈꯔ ꯐꯔꯦ ꯍꯥꯏ ꯇꯧꯔ ꯅꯨꯡꯁꯥ ꯑꯃꯛ ꯁꯥꯗꯣꯔꯛꯏꯉꫭ
ꯑꯍꯣꯏ ꯑꯩꯈꯣꯏꯗꯨꯁꯨ ꯅꯨꯡꯁꯥ ꯌꯥꯝ ꯀꯜꯂꯤ
ꯑꯩ ꯉꯁꯥꯏ ꯇꯨꯝꯃꯝꯕꯅꯤꯗ
ꯎꯝ
ꯑꯗꯨꯒ ꯐꯣꯟ ꯇꯧꯁꯤꯜꯂꯛꯄꯗꯒꯤ ꯃꯤꯀꯞ ꯊꯣꯛꯂꯛꯏꯅꯤ ꯑꯗꯩ ꯅꯨꯡꯁꯥꯁꯨꯨꯛ ꯁꯥꯗꯣꯔꯛꯑꯦ ꯑꯗꯗꯒꯤ ꯇꯨꯝꯗ꯭ꯔꯦ
ꯑꯣ
ꯉꯔꯥꯡꯗꯣ ꯕꯣꯜ ꯑꯩ ꯌꯦꯡꯉꯦ ꯑꯍꯤꯡ ꯇꯨꯝꯗꯒꯩ ꯄꯨꯡ ꯑꯃ ꯑꯅꯤ ꯇꯥꯔꯝꯃꯅꯤ ꯇꯨꯝꯕ
ꯏꯁ꯭ꯄꯦꯟ ꯏꯁ꯭ꯄꯦꯟ ꯑꯩꯗꯤ ꯏꯁ꯭ꯄꯦꯟꯅꯤ ꯑꯩꯈꯣꯏꯒꯤ ꯒ꯭ꯔꯨꯞ
ꯀꯥꯈꯔꯦ ꯉꯔꯥꯡ ꯉꯔꯥꯡ ꯉꯝꯈ꯭ꯔꯦ
ꯎꯝ
ꯍꯣꯔꯦꯟ ꯍꯣꯔꯦꯟ ꯀꯅꯥꯅ ꯉꯝꯗꯧ ꯃꯥꯜꯂꯦ
ꯈꯪꯗꯦ ꯅꯪꯗꯤ
ꯑꯩ ꯈꯪꯗꯦ ꯅꯣꯔꯋꯦꯁꯦ ꯀꯥꯈꯤꯗꯧꯒꯤ ꯃꯥꯜꯂꯦ ꯅꯣꯔꯋꯦꯗꯣ ꯍꯂꯥꯟꯁꯦ ꯌꯥꯝ ꯒꯣꯠ ꯑꯝ ꯆꯜꯂꯤꯅꯤ
ꯅꯣꯔꯋꯦ ꯍꯂꯟꯗꯣ ꯑꯁ ꯌꯦꯡꯕ ꯌꯥꯝ ꯅꯨꯡꯉꯥꯏ ꯖꯥꯠ ꯖꯥꯠ ꯑꯣ
ꯑꯗꯩꯩ ꯃꯁꯥꯁꯨ ꯀꯜꯂꯤꯗꯣ ꯃꯥꯗꯤꯀꯣ ꯑꯗꯨꯒ ꯑꯁ ꯈꯪꯗꯦꯗ ꯋꯥꯡꯉꯦ ꯑꯗꯩ ꯏꯁꯄꯤꯠꯁꯨ ꯂꯩ ꯑꯗꯩ ꯕꯣꯜ ꯁꯨꯇꯤꯡ ꯄꯋꯥꯔꯁꯨ ꯀꯜꯂꯤ ꯂꯣꯏ ꯌꯥꯎꯋꯦꯗ ꯃꯥꯏ ꯌꯦꯡꯕ ꯅꯨꯡꯉꯥꯏꯌꯦ ꯃꯥꯅ ꯁꯥꯟꯅꯕꯁꯦ
ꯍꯣꯏ
ꯅꯨꯄꯥ ꯊꯣꯛꯑꯦꯕ
ꯎꯝ ꯍꯣꯏ
ꯑꯗꯨꯃꯥꯏꯅ ꯁꯥꯟꯅꯒꯗꯕꯅꯤ ꯅꯪꯁꯨ ꯌꯦꯡꯕ꯭ꯔꯣ ꯕꯣꯜ ꯑꯗꯨꯝ
ꯃꯔꯛ ꯃꯔꯛꯇ
ꯍꯣꯔꯦꯟ ꯏꯪꯂꯟꯒ ꯅꯣꯔꯋꯦꯒꯗ ꯀꯅꯀꯥꯗꯧ ꯃꯥꯟꯒꯦꯕ
ꯈꯪꯅꯦ ꯑꯅꯤꯃꯛ ꯁꯞꯄꯣꯔꯠ ꯇꯧꯋꯦ ꯑꯩꯗꯤ
ꯎꯝ ꯂꯣꯏꯔꯦꯍꯦ
ꯃꯥꯇꯪ ꯈꯟꯒꯗꯕꯅꯤ
ꯈꯪꯗ꯭ꯔꯦ ꯍꯣꯔꯦꯟꯒꯤꯁꯦ
ꯏꯪꯂꯟꯗꯁꯨ ꯃꯌꯥꯝ ꯌꯥꯎꯋꯤꯗ ꯑꯗꯨꯕꯨꯗꯤ ꯀꯣ ꯐꯖꯕ ꯃꯌꯥꯝ ꯌꯥꯎ ꯏꯪꯂꯦꯟꯒꯤꯁ꯭ꯇꯥꯔ ꯄ꯭ꯂꯦꯌꯔ ꯉꯥꯛꯇꯅꯤ ꯅꯨꯡꯉꯥꯏꯗꯣꯏꯅꯤ ꯍꯣꯔꯦ ꯕꫭꯜ ꯍꯌꯦꯡ ꯅꯣꯡꯉꯥꯝꯕꯩꯗꯨꯗꯤ ꯑꯥꯔꯖꯦꯟꯇꯤꯅꯥꯅ ꯑꯗꯨꯝ ꯀꯛꯒ꯭ꯔꯅꯤ ꯗ
ꯑꯔꯖꯦꯟꯇꯤꯅꯥꯅ ꯀꯞ ꯂꯧꯔꯅꯤ
ꯎꯝ ꯐꯥꯏꯅꯦꯜ ꯂꯧ ꯉꯝꯒꯗ꯭ꯔꯅꯦ ꯐ꯭ꯔꯥꯟꯁꯅ ꯀꯥꯔꯣꯏꯗ꯭ꯔꯣ
ꯑꯗꯨ ꯑꯣꯏꯔꯁꯨ ꯑꯔꯖꯦꯟꯇꯤꯅꯥꯅ ꯂꯧꯒꯅꯤ ꯃꯣꯏꯗꯤ ꯗꯥꯎ ꯌꯥꯝ ꯂꯩꯌꯦ
ꯂꯩ ꯂꯩ ꯂꯩ ꯅꯍꯥꯟꯒꯗꯣꯀꯣ
ꯎꯝ
ꯑꯁ ꯅꯍꯥꯟꯒꯤ ꯃꯦꯁꯇꯣ ꯑꯁ ꯌꯦꯡꯕ ꯈꯨꯅꯨꯡꯉꯥꯏꯗꯣ ꯎ
ꯑꯩꯁꯨꯅꯦ ꯑꯩꯗꯣ ꯀꯣ ꯑꯩꯈꯣꯏꯒꯤ ꯇꯤꯚꯤꯗꯣ ꯌꯥꯝ ꯆꯞꯄꯀꯣ ꯅꯣꯡꯁꯨ ꯆꯨꯑꯦꯕ ꯑꯗꯨ ꯅꯨꯡꯗꯥꯡꯗꯣ ꯈꯔꯥ ꯈꯔꯥ
ꯆꯠꯄꯒꯤ ꯏꯖꯤꯞꯇꯣ ꯑꯅꯤ ꯆꯪꯈ꯭ꯔꯦꯅ ꯑꯗꯣ ꯑꯩꯗꯣ ꯌꯥꯝ ꯅꯨꯡꯉꯥꯏꯇꯕꯗꯣ ꯌꯦꯡ ꯌꯦꯡꯉꯣꯏ ꯍꯥꯏꯅꯒ ꯑꯣ ꯀꯩꯅꯣ ꯇꯤꯚ ꯔꯨꯝꯗꯒꯤ ꯊꯣꯛꯈ꯭ꯔꯕꯅꯦꯕ ꯑꯗꯨꯒ ꯃꯤꯈꯣꯏꯗꯣ ꯋꯥ ꯋꯥ ꯍꯥꯏꯅꯒ ꯀꯩꯅꯣ ꯂꯥꯎꯔꯛꯄ ꯍꯥꯏꯕ꯭ꯔꯥ ꯑꯗꯣ ꯇꯧꯔꯛꯑꯦꯕ ꯑꯗꯣ ꯑꯃꯨꯛ ꯆꯪꯉꯒ ꯌꯦꯡꯕꯗ ꯑꯥꯔꯖꯦꯟꯇꯤꯅꯥꯗꯣ ꯑꯃꯨꯛ ꯆꯪꯔꯝꯕ ꯋꯥꯅꯤꯗ ꯑꯗꯨꯒ ꯑꯗꯨꯒꯤ ꯑꯃꯨꯛ ꯌꯦꯡꯕ ꯍꯧꯔꯦ
ꯑꯩꯈꯣꯏ ꯅꯍꯥꯟ ꯑꯩꯈꯣꯏ ꯀ꯭ꯂꯞꯇ ꯀꯥꯞꯄꯦꯕꯀꯣ ꯀꯝꯃꯌꯨꯅꯤꯇꯤ ꯍꯣꯜꯗ
ꯑꯣ
ꯑꯩꯈꯣꯏ ꯃꯌꯥꯝ ꯌꯦꯡꯉꯦ ꯃꯤ ꯐꯤꯐꯇꯤ ꯑꯗꯨꯃꯥꯏꯅ ꯌꯦꯡꯉꯦ
ꯎꯝ
ꯑꯁ ꯅꯨꯡꯉꯥꯏ ꯅꯍꯥꯟꯒꯤꯗꯣ ꯑꯍꯥꯟꯕꯗ
ꯎꯝ
ꯃꯣꯏ ꯀꯥꯡꯒꯨ ꯑꯗꯤ ꯏꯖꯤꯞꯐꯦꯟ ꯑꯣꯏꯌꯦꯕ ꯅꯍꯥꯟꯒꯤꯗꯣ ꯑꯗꯨꯗ
ꯑꯣ
ꯑꯁ ꯑꯩꯈꯣꯏ ꯃꯅꯥꯛꯇꯒ ꯆꯪꯉꯒ ꯄꯛꯂꯥꯎ ꯂꯥꯎꯁꯤꯜꯂꯛꯄꯤꯅꯤ ꯌꯨꯝ ꯍꯟꯈ꯭ꯔꯣ ꯌꯥꯔꯦ ꯇꯨꯝꯃꯨꯔꯣ ꯇꯨꯝꯃꯨꯔꯣ ꯅꯣꯏ ꯑꯣꯏꯔꯔꯣꯏ ꯀꯥꯏ ꯇꯧꯔꯛꯄꯤꯅꯦ ꯑꯩꯦ ꯑꯩ ꯇꯨꯃꯤꯟꯅ ꯂꯩꯀꯣ ꯑꯩꯁꯦ ꯁꯥꯎꯅꯤꯡꯉꯦ ꯇꯨꯃꯤꯟꯅ ꯑꯗꯨꯝ ꯂꯩꯔꯦ ꯑꯗꯩ ꯑꯥꯔꯖꯦꯟꯇꯤꯅꯥ ꯑꯃ ꯍꯟꯗꯣꯛꯄ ꯍꯧꯔꯦ ꯑꯗꯨꯕꯨ ꯑꯗꯨꯝ ꯇꯨꯕꯤ ꯂꯩꯔꯝꯃꯦꯁꯦ ꯑꯃꯇꯪꯅꯤꯅ ꯀꯣ ꯃꯤꯅ ꯑꯃ ꯍꯦꯜꯂꯤꯕꯅꯤꯅ ꯑꯗꯒꯤ ꯎꯝ ꯃꯦꯁꯤꯅ ꯑꯃꯨꯛ ꯍꯟꯇꯣꯔꯛꯑꯦꯅ ꯑꯅꯤꯁꯨꯕꯗ ꯑꯁ ꯑꯗꯩꯗꯤ ꯃꯌꯥꯝꯁ ꯂꯣꯏ ꯍꯧꯒꯠꯅꯔꯛꯑꯒ ꯑꯁ ꯂꯧꯔꯛꯄ ꯁꯦꯝꯃꯦ ꯑꯗꯒꯤ ꯑꯍꯨꯝ ꯁꯨꯕ ꯒꯣꯜꯗꯣ ꯂꯥꯁꯀꯤꯗꯣ
ꯑꯥ
ꯑꯗꯨ ꯆꯟꯕ ꯀꯥꯟꯗꯗꯤ ꯃꯣꯏ ꯏꯁ꯭ꯀ꯭ꯔꯤꯟ ꯃꯃꯥꯡꯗ ꯆꯣꯡꯁꯤꯜꯂ ꯃꯌꯥꯝꯁꯦ ꯂꯣꯏ ꯖꯒꯣꯏ ꯁꯥꯔꯛꯄꯅꯤ ꯍꯔꯥꯎꯕꯩ ꯑꯁ ꯅꯨꯡꯉꯥꯏꯌꯦꯗꯣ ꯅꯨꯃꯤꯠꯇꯨ ꯀꯣꯟꯒ ꯂꯣꯏ ꯁꯤꯕꯅꯦ ꯑꯩ ꯂꯥꯎꯑꯣ ꯑꯣꯗꯥ
ꯍꯣꯏ ꯑꯩꯈꯣꯏꯁꯨꯅꯦ ꯌꯥꯝ ꯍꯔꯥꯎꯕꯅꯦ ꯏꯃꯥꯟꯕꯤ ꯑꯃꯗꯤꯀꯣ ꯏꯖꯤꯞ ꯏꯅꯤ ꯆꯪꯕꯗꯣ ꯏꯖꯤꯞꯇꯣ ꯏꯅꯤ ꯆꯪꯕꯒꯤ ꯀꯞꯄꯅꯦ
ꯎ
ꯑꯔꯖꯦꯟꯇꯤꯅꯥ ꯉꯝꯂꯔꯦ ꯍꯥꯏꯅ ꯀꯞꯄꯅꯤ ꯌꯥꯝ ꯅꯨꯡꯁꯤꯕꯅꯤ
ꯃꯤ ꯀꯩꯅꯣ ꯇꯧꯋꯀꯣ ꯃꯤ ꯑꯌꯥꯝꯕꯁꯦ ꯑꯗꯨꯝ ꯑꯥꯔꯖꯦꯟꯇꯤꯅꯥ ꯁꯞꯄꯣꯔꯠ ꯑꯗꯨꯝ ꯇꯧꯋꯀꯣ
ꯍꯣꯏ
ꯃꯦꯆꯤꯟ ꯃꯦꯆꯤꯟ ꯅꯨꯡꯁꯤꯕꯩ ꯑꯗꯨꯝ ꯁꯞꯄꯣꯔꯠꯁꯦ ꯂꯣꯏ ꯇꯧꯋꯦꯕ
ꯑꯣ ꯃꯦꯁꯤꯗꯣ ꯌꯥꯝꯅ ꯀꯩ ꯍꯥꯏꯁꯤꯔꯥ ꯌꯥꯝꯅ ꯍꯝꯕꯜ ꯑꯣꯏꯕꯗꯣ
ꯍꯣꯏ ꯍꯣ ꯍꯣꯏ ꯍꯣꯏ ꯑꯣꯏ ꯍꯝꯕꯤꯔꯛꯑꯣ ꯌꯥꯝ ꯅꯨꯡꯁꯤꯗꯨꯅ ꯑꯩꯁꯨ ꯃꯥꯁꯦ ꯌꯥꯝ ꯍꯣꯏ ꯅꯨꯡꯁꯤꯕꯩꯗꯤ ꯂꯣꯏ ꯅꯨꯡꯁꯤ ꯅꯨꯡꯁꯤꯕ ꯀꯣꯔꯣꯅꯥꯗꯣꯁꯨ ꯃꯦꯁꯤꯁꯨ ꯅꯦꯃꯥꯔꯁꯨ ꯀꯩꯁꯨ ꯂꯣꯏ ꯅꯨꯡꯁꯤ ꯑꯗꯨꯒ ꯃꯣꯏ ꯔꯣꯅꯥꯜꯗꯣ ꯐꯦꯟꯁꯈꯩꯁꯤꯅꯦꯕ ꯅꯨꯡꯁꯤꯕꯤꯁꯦ ꯃꯣꯏꯅ ꯇ꯭ꯔꯣꯜ ꯇꯧꯕ ꯃꯌꯥꯝꯗꯣ
ꯍꯣꯏ ꯑꯗꯨꯅꯦ
ꯅꯍꯥꯟꯒꯗꯣ ꯌꯦꯡꯉꯣ ꯇꯧꯋ ꯃꯌꯥꯝꯗꯣ ꯑꯗꯨꯝ
ꯉꯥꯛꯇꯅꯦ ꯌꯥꯝ ꯌꯥꯝ ꯈꯠꯅ ꯅꯤꯡꯕ ꯃꯥꯜꯂꯦ ꯔꯣꯅꯦꯜꯗꯣꯒꯤ ꯐꯦꯟꯈꯣꯏꯗꯣ
ꯎꯝ ꯇꯧꯕꯅꯤ ꯃꯣꯏ ꯁꯥꯟꯅꯕ ꯇꯣꯛꯈ꯭ꯔꯅꯤ ꯈꯟꯕꯗ ꯑꯃ ꯅꯨꯡꯉꯥꯏꯇꯦꯕ
ꯍꯣꯏ
ꯃꯊꯪꯗꯗꯤ ꯎ ꯐꯪꯉꯔꯣꯏ ꯃꯣꯏꯁꯦ
ꯑꯗꯣ ꯔꯣꯅꯦꯜꯗꯣꯒꯤ ꯂꯥꯏꯐ ꯏꯁꯇꯣꯔꯤꯗꯣ ꯌꯥꯝꯅ ꯏꯟꯁꯄꯔ ꯑꯣꯏꯕꯗꯣ
ꯍꯣꯏ ꯍꯣꯏ ꯑꯣꯏꯕꯅꯤ ꯌꯥꯝ ꯊꯤ ꯑꯣꯏꯕ ꯎꯝ ꯎꯝ ꯍꯣꯠꯅꯕꯕꯨꯗꯤ ꯃꯤ ꯂꯣꯏ ꯍꯣꯠꯅꯩ ꯉꯥꯛꯇꯅꯤꯗ ꯑꯗꯣ ꯃꯥꯒꯤꯗꯨꯅꯀꯣ ꯈꯔꯕꯨꯗꯤ ꯀꯩꯅꯣ ꯇꯧꯋꯦ ꯑꯗꯨꯕꯨꯗꯤ ꯃꯦꯁꯤꯁꯨ ꯑꯗꯨꯝ ꯍꯣꯠꯅꯩꯅꯤ ꯍꯣꯠꯅꯕꯗꯤ ꯑꯩꯈꯣꯏꯅ ꯎꯗꯕꯩ ꯋꯥꯅꯦꯕ ꯃꯥꯁꯨ ꯀꯩꯅꯣꯅꯤ ꯀꯩꯅꯣ ꯄꯣꯂꯤꯑꯣꯣꯅ ꯃꯦꯁꯤ ꯅꯥꯕꯗꯣ ꯀꯩꯅꯣꯝꯃ ꯅꯥꯕꯅꯦ ꯃꯥꯁꯦ
ꯍꯣꯏ ꯍꯣꯏ ꯎꯝ
ꯑꯗꯨ ꯕꯥꯔꯁꯦꯂꯣꯂꯥꯅ ꯇꯧꯔꯒ ꯂꯥꯏꯌꯦꯡꯉꯒ ꯇꯧꯔꯒ ꯇꯧꯕꯤꯈꯤꯅꯤ ꯃꯥꯗꯨ
ꯎꯝ
ꯅꯣꯡꯗꯦ ꯅꯨꯡꯁꯤꯌꯨꯝ ꯁꯤ ꯎ ꯍꯣꯔꯦꯟꯗꯤ ꯌꯦꯡꯗꯣꯏꯔꯣꯅ
ꯎꯝꯝ
ꯍꯣꯔꯦꯟ ꯌꯦꯡꯒꯗ꯭ꯔꯕ
ꯎꯝ ꯈꯪꯗꯦ
ꯀꯩꯒꯤ ꯍꯣꯔꯦꯟꯗꯣ ꯇꯨꯌꯦꯞ ꯊꯥꯔꯇꯤꯔ ꯋꯥꯟ ꯊꯥꯔꯇꯤ ꯇꯤꯔ ꯀꯩꯅꯣꯝ ꯑꯣꯏꯕꯅꯤ
ꯌꯥꯝ ꯊꯦꯡꯉꯦ ꯑꯗꯨꯒꯤ ꯌꯦꯡꯕꯗꯣ ꯉꯝꯗꯦ ꯌꯦꯡꯅꯤꯡꯉꯁꯨ
ꯑꯗꯨꯗꯤ ꯍꯌꯦꯡ ꯑꯌꯨꯛꯇꯤ ꯌꯦꯡꯉꯅꯤ ꯑꯥꯔꯖꯦꯟꯇꯤꯅꯥꯗꯨꯗꯤ ꯄꯨꯡ ꯇꯔꯨꯛꯅꯦ
ꯎꯝ
ꯃꯣꯔꯅꯤꯡꯗ
ꯍꯣꯏ ꯑꯗꯨꯗꯤ ꯌꯦꯡꯕ ꯌꯥꯏ
ꯑꯗꯨꯗꯤ ꯀꯥꯅꯤꯗ ꯑꯥꯔꯖꯦꯟꯇꯤꯅꯥꯅ ꯑꯗꯨꯝ ꯁ꯭ꯋꯤꯖꯔꯂꯦꯟꯗꯨꯗꯤ
ꯍꯣꯏ
ꯑꯗꯣ ꯁꯦꯃꯤꯐꯥꯏꯅꯦꯜꯗꯩꯗꯤ ꯈꯔ ꯂꯨꯔꯛꯇꯣꯏꯅꯦ ꯑꯥꯔꯖꯦꯟꯇꯤꯅꯥꯁꯨ
ꯎꯝ
ꯅꯣꯔꯋꯦꯒ ꯏꯪꯂꯦꯟꯒꯤ ꯑꯀꯥꯕꯗꯨꯒ ꯇꯥꯗꯣꯏꯅꯦꯕ ꯃꯣꯏꯒ ꯑꯃꯨꯛ
ꯎꯝ
ꯍꯥꯏꯗꯤ ꯐ꯭ꯔꯥꯟꯁꯀ ꯅꯠꯇꯅ ꯅꯠꯇꯦ ꯅꯠꯇꯦ ꯐ꯭ꯔꯥꯟꯁꯀ ꯁ꯭ꯄꯦꯟꯒ ꯇꯥꯔꯦ ꯁꯤꯦꯃꯤꯐꯥꯏꯅꯦꯜ
ꯑꯣꯝ
ꯅꯣꯔꯋꯦꯒ ꯏꯪꯂꯦꯟꯒꯤ ꯑꯀꯥꯕꯗꯨꯒ ꯑꯃꯨꯛ ꯑꯥꯔꯖꯦꯟꯇꯤꯅꯥꯒ ꯆ ꯀꯌꯥ ꯀꯥꯗꯨꯣ ꯇꯥꯗ ꯁꯤ ꯐ ꯑꯣ
ꯀꯩꯅꯣꯗꯣ ꯏꯁꯄꯤꯗꯠꯇꯣ ꯄꯤꯠ ꯍꯥꯏꯕ ꯅꯨꯄꯥꯗꯣ ꯑꯁ ꯌꯥꯝ ꯅꯣꯛꯅꯤꯡꯉꯦ ꯃꯥꯒꯤ ꯚꯤꯗꯤꯑꯣꯗꯣ ꯔꯣꯅꯦꯜꯗꯣꯒꯤ ꯕꯨꯠꯁ ꯄꯤꯔꯝꯕ ꯃꯥꯜꯂꯦ ꯃꯉꯣꯟꯗꯀꯣ ꯌꯥꯝ ꯍꯔꯥꯎꯕꯗꯣ
ꯍꯔꯥꯎꯋꯏꯗꯨꯗꯤ ꯆꯨꯞꯇꯅ ꯈꯣꯠꯇꯅ ꯇꯧꯋꯤꯗꯨꯗꯤ ꯃꯥꯅ ꯍꯥꯟꯇꯣꯡꯕꯕꯨꯠ ꯄꯤꯔꯝꯃꯤꯅ
ꯑ
ꯃꯥꯁꯨ ꯔꯣꯅꯥꯜꯗꯣꯒꯤ ꯗꯥꯏ ꯍꯥꯔꯠ ꯐꯦꯟꯅꯤ ꯏꯁꯄꯤꯠꯁꯤꯁꯨ
ꯎꯝ
ꯔꯣꯅꯥꯜꯗꯣ ꯑꯗꯨꯝ ꯇꯧ ꯂꯩꯕꯅꯤ ꯅꯨꯡꯉꯥꯏꯕꯅꯦ ꯃꯥꯥꯏ ꯚꯤꯗꯤꯑꯣꯁꯤꯡꯗꯨꯒꯤ ꯑꯃꯨꯛ ꯀꯔꯟ ꯑꯃ ꯇꯥꯕꯅꯦ ꯃꯥꯁꯦ ꯑꯩ ꯅꯣꯛꯄꯗ ꯁꯤꯈꯤꯗꯧ ꯃꯥꯏ ꯚꯤꯗꯤꯑꯣꯗꯣ ꯌꯦꯡꯕꯗꯕꯨ ꯑꯁ ꯔꯤꯜ ꯌꯦꯡꯕꯁꯤꯗꯅꯦ ꯃꯥ ꯑꯗꯨꯝ ꯊꯣꯛꯂꯛꯇꯣꯏꯅꯤ ꯑꯗꯨ ꯅꯣꯛꯇ꯭ꯣꯏꯅꯦ ꯃꯥꯅ ꯀꯥꯔꯟ ꯇꯥꯃꯤ ꯄꯤꯔꯒ ꯀꯔ ꯇꯕ ꯈꯦꯇꯅ ꯑꯗꯨꯃ
ꯑꯗꯣ ꯃꯥꯗꯣ ꯃꯦꯁꯤ ꯌꯥꯝ ꯄꯥꯝꯗꯕ ꯃꯥꯜꯂꯦ ꯀꯣ ꯑꯗꯨꯝ ꯗ꯭ꯔꯣ ꯇꯧꯋꯦ ꯃꯦꯁꯤꯗ
ꯑꯍꯣꯏ ꯇꯧꯕꯅꯦ ꯇꯧꯕꯅꯤ ꯅꯍꯥꯟꯒꯤ ꯄꯦꯅꯥꯜꯇꯤ ꯀꯥꯎꯕꯗꯣ ꯃꯥꯅ ꯃꯅꯤꯡꯗ ꯀꯣꯏꯂꯥꯎ ꯂꯥꯎꯑꯣꯏꯗꯨꯗꯤ ꯤ ꯃꯁꯤꯦꯗ ꯗꯤꯁꯇ꯭ꯔꯦꯛ ꯇꯧꯋꯤꯅꯤ ꯀꯥꯏꯅ ꯇꯧꯋꯤꯗꯨꯗꯤ ꯌꯥꯝꯅꯤ ꯁ꯭ꯋꯤꯠꯁꯦ ꯔꯣꯅꯥꯜꯗꯣ ꯄꯨꯕ ꯅꯨꯃꯤꯠꯇ ꯀꯞꯄꯗꯣ ꯃꯥꯅ
ꯎꯝ